ꯍꯜꯂꯣ
ꯍꯥꯏꯗ
ꯑꯣ ꯑꯁ ꯋꯥꯔꯤ ꯁꯥꯟꯗꯕ ꯀꯨꯏꯔꯦ ꯅꯨꯡꯉꯥꯏꯔꯤꯕ꯭ꯔꯣ ꯀꯝ ꯇꯧꯔꯤꯒꯦ
ꯌꯦꯅꯗꯤꯌꯦꯦ
ꯎꯝ ꯑꯗꯨꯝ ꯍꯥꯝꯃꯨ ꯍꯥꯝꯃꯨ ꯑꯗꯨꯝ ꯂꯩꯔꯤ ꯆꯥꯏꯁꯤꯡꯅ ꯆꯥꯔꯕ꯭ꯔꯣ
ꯍꯔꯦ
ꯆꯂꯦ
ꯎꯝ
ꯅꯣꯏ ꯑꯍꯥꯎ ꯑꯍꯥꯎꯕꯗ ꯆꯥꯕꯅꯦ ꯀꯔꯤ ꯃꯊꯦꯜ ꯆꯥꯒꯦ
ꯍꯥꯎ ꯍꯥꯎ ꯃꯖꯥꯗꯦꯗ ꯍꯧꯧꯔꯤ ꯇ ꯉꯁꯤ
ꯁꯧꯒ꯭ꯔꯤ
ꯎꯝ ꯅꯪ
ꯍꯣꯏ ꯆꯥꯛ ꯆꯥꯗ꯭ꯔꯤ ꯀꯩꯀꯩ ꯊꯣꯡꯕꯅꯁꯨ ꯈꯪꯗꯦ
ꯎꯝ ꯎꯝ
ꯑ ꯅꯣꯏ ꯍꯟꯗꯛ ꯀꯥꯗꯅꯣꯝ ꯆꯠꯅꯤ ꯀꯣꯏ ꯆꯠꯄꯗꯨꯕꯨ ꯅꯨꯡꯉꯥꯏꯈꯤꯕ꯭ꯔꯣ
ꯍꯗ
ꯎꯝ ꯅꯣꯏ ꯁꯤꯂꯣꯡꯗ ꯀꯣꯏ ꯆꯠꯂꯨꯗꯥꯏꯅꯦ ꯍꯟꯗꯛꯇꯣ
ꯑꯏꯗꯤ
ꯈꯪꯗꯦ ꯍꯥꯏꯔꯣ
ꯎꯝ
ꯅꯪ ꯌꯥꯎꯗꯕ ꯑꯣꯏꯔꯦ ꯑꯩ ꯑꯩꯗꯤ ꯅꯪꯎ ꯅꯪ ꯅꯪꯗꯨ ꯌꯥꯝꯗ ꯋꯥꯥꯏꯅ ꯏꯁꯇꯦꯇꯁꯀ ꯊꯥꯒꯠꯄ ꯎꯕꯗꯨꯗꯩꯗꯤ ꯅꯪ ꯁꯤꯂꯣꯡꯗ ꯌꯥꯝ ꯅꯨꯡꯉꯥꯏꯅ ꯂꯩꯔꯦꯅ ꯈꯜꯂꯨꯔꯏꯗꯤ ꯍꯜꯂꯥꯔꯣ ꯆꯠꯔꯥ
ꯅꯪꯁꯦ ꯐꯒ ꯇꯧꯕ ꯃꯥꯜꯂꯦꯗ
ꯅꯠꯇꯦꯗ ꯅꯪ ꯑꯁꯦꯡꯕꯩꯅꯦ ꯅꯪꯒꯤ ꯀꯩꯅꯣꯗ ꯑꯁꯤꯗꯩꯁꯤꯗ ꯑꯗꯨꯝ ꯁꯤꯂꯣꯡꯒꯤ ꯆꯤꯡꯗ ꯀꯩꯗ ꯑꯗꯨꯝ ꯄꯣꯠꯇꯣ ꯊꯔ ꯄ ꯃꯅꯤꯄꯨꯔ ꯑꯝꯇ ꯃꯤꯁ ꯇꯧꯗ꯭ꯔꯦ ꯍꯥꯏꯕꯗꯨꯗ ꯂꯥꯛꯑꯔꯣꯏꯗꯕ꯭ꯔꯅ ꯑꯩꯗ ꯁꯤꯂꯣꯡꯗꯗꯤ ꯁꯧꯔꯤ ꯐꯪꯗ꯭ꯔꯣ ꯅꯣꯏ ꯆꯠꯂꯨꯀꯥꯟꯗ
ꯎ
ꯁꯤꯂꯣꯡꯒꯤ ꯆꯤꯡ ꯃꯌꯥꯝꯗꯣ ꯑꯗꯨꯗ ꯁꯧꯒꯔꯤ ꯑꯝꯇ ꯍꯧꯧꯗꯕ꯭ꯔꯥꯕ ꯈꯤꯇꯪ ꯁꯦꯡꯅ ꯑꯩ ꯇꯥꯗ꯭ꯔꯦꯒꯦ ꯍꯥꯏꯅꯣ
ꯑ ꯑꯩꯒꯤꯅꯦꯔꯣꯝꯅ ꯌꯥꯎꯔ ꯈꯪꯗꯦ ꯑꯗꯨꯗꯤ
ꯑꯣ ꯇꯥꯔꯦ ꯇꯥꯔꯦ ꯍꯧꯖꯤꯛꯄꯨꯗꯤ
ꯎꯝ
ꯎꯝ
ꯅꯝ ꯀꯗ ꯀꯨꯃꯔꯤꯕ꯭ꯔ ꯀꯩ ꯇꯧꯔꯤꯗꯣ
ꯑꯩꯗꯣ ꯑꯅ ꯍꯣꯏ ꯑꯦꯝ ꯑꯦ ꯑꯦ ꯂꯣꯏꯗ ꯉꯥꯏꯔꯤꯌꯦ ꯑꯗꯣ ꯑꯃꯨꯛ ꯑꯦꯝ ꯑꯦ ꯑꯃꯃꯨꯛ ꯇꯝꯒꯦ
ꯎꯝ
ꯂꯥꯏꯔꯤꯛ ꯄꯥꯡꯇꯝ ꯇꯝꯃꯒ ꯊꯕꯛ ꯊꯕꯛ ꯀꯔꯤꯝ ꯇꯧꯗꯕꯤ ꯂꯩꯕꯗ ꯅꯨꯡꯉꯥꯏꯕ ꯂꯥꯏꯔꯤꯛ ꯇꯝꯕ ꯂꯣꯏꯔꯗꯤ ꯉꯁꯥꯏꯒꯤ ꯑꯟꯑꯦꯝꯄ꯭ꯂꯣꯏꯃꯦꯟ ꯁꯥꯔꯇꯤꯐꯤꯀꯦꯠꯇꯣ ꯄꯥꯏꯈꯤꯗꯣꯏꯅꯤꯅ ꯇꯟꯕ
ꯎꯝ
ꯑꯗꯨꯅ ꯂꯥꯏꯔꯤꯛꯇꯨ ꯑꯃꯥꯡ ꯃꯇꯝ ꯑꯃꯥꯡ ꯃꯇꯝ ꯇꯧꯔꯗꯤ ꯊꯕꯛꯇꯨ ꯑꯗꯨꯝ ꯀꯩꯅꯣꯝ ꯇꯧꯔꯤ ꯑꯗꯨꯝ ꯍꯥꯏꯖꯤꯗ ꯂꯩꯕ ꯌꯥꯔꯦꯗꯅ
ꯎꯝ
ꯅꯪꯗꯤ
ꯔ ꯆꯅꯤ ꯄ ꯇꯔ
ꯀꯩꯗꯧꯔꯦꯕ
ꯍꯥꯏꯗꯤ ꯎꯝ ꯌꯨꯝꯗ ꯑꯗꯨꯝ ꯂꯩꯒꯦ ꯍꯥꯏꯕꯔꯤ
ꯎꯝ ꯑꯦ ꯅꯪ ꯍꯧꯖꯤꯛ ꯐꯣꯟ ꯅꯒ ꯋꯥꯔꯤ ꯁꯥꯟꯅꯔꯤꯁꯤꯗꯤ
ꯎ
ꯀꯩꯁꯨ ꯇꯧꯗꯗꯅꯤ
ꯃꯪꯖꯨꯄ ꯂ ꯋꯥꯅꯅ ꯁ
ꯅꯣꯡ ꯉꯁꯥꯏ ꯆꯨꯌꯦ ꯍꯧꯖꯤꯛꯄꯨꯗꯤ ꯆꯨꯗꯦ
ꯎꯝ
ꯅꯣꯏꯗꯨꯗꯤ ꯅꯣꯡꯃ ꯈꯣꯡ ꯌꯥꯝ ꯎꯝ ꯑꯩ ꯅꯣꯡ ꯃꯈꯣꯟ ꯌꯥꯝ ꯇꯥꯏꯌꯦ ꯅꯪꯒꯤ
ꯆꯕꯨꯗꯒꯅꯦ
ꯑ
ꯔꯗꯤ
ꯑꯣ
ꯅꯇꯔꯔꯤ ꯐꯣ ꯂꯥꯛꯗ ꯑ ꯁꯤ
ꯅꯣꯡ ꯆꯨꯕꯁꯤ ꯑꯩꯗꯤ ꯑꯩꯉꯣꯟꯗꯗꯤꯗꯤ ꯌꯥꯝ ꯅꯨꯡꯉꯥꯏꯅꯤ
ꯁꯝꯕꯔꯤ ꯌꯥꯝ ꯃꯥ
ꯎꯝ
ꯑ ꯉꯕꯔ ꯇꯥꯎꯕ ꯌꯥꯔꯦꯅꯦ ꯅꯣꯡ ꯁꯤꯅ
ꯃꯅꯦꯦ ꯑꯗ ꯁꯥꯕ ꯍꯧꯖꯤꯛꯀꯥꯟꯁꯤ ꯌꯥꯝ ꯁꯥꯔꯦꯗꯅ
ꯎꯝ
ꯁꯥꯕꯒꯤ ꯍꯥꯏꯔꯨꯔꯗꯤ ꯅꯣꯡ ꯆꯨꯊꯣꯛ
ꯁꯗꯦꯗꯥ ꯏꯉꯦ
ꯃꯊꯛꯅꯤꯅ
ꯑꯗꯨꯕꯨꯗꯤ ꯀꯣ ꯑꯩꯈꯣꯏꯗꯤ ꯎꯝ ꯌꯥꯝꯅꯥ ꯁꯥꯗꯦ ꯍꯥꯏꯕ ꯅꯣꯡ ꯑꯃꯨꯛ ꯆꯨ ꯋꯥ ꯇꯣ
ꯑꯣ ꯑꯁ ꯑꯩꯈꯣꯏꯗꯤ ꯅꯣꯡꯗꯨ ꯁꯨꯛꯁꯨꯨ ꯆꯨꯗꯕꯅꯤꯅ ꯉꯁꯥꯏꯒꯤ ꯅꯣꯡ ꯆꯨꯔꯝꯗꯥꯏꯒꯤ ꯌꯥꯝ ꯁꯥꯕꯗꯣ ꯑꯣꯝꯆꯥꯛꯅꯕꯗꯣ
ꯎꯝ
ꯑꯗꯨ ꯇꯧꯋꯦ ꯑꯗꯨ ꯅꯣꯡ ꯆꯨꯔꯗꯤ ꯐꯕ ꯍꯦꯛ ꯆꯨꯗ꯭ꯔꯗꯤ ꯑꯁ ꯑ ꯑꯣꯚꯦꯟꯒꯥ ꯆꯞ ꯃꯅꯩ
ꯀꯩꯗꯧꯗꯣꯏꯅꯣ ꯉꯁꯤꯗꯤ
ꯉꯁꯤꯔꯣ
ꯎꯝ
ꯉꯁꯤ ꯅꯪꯒ ꯁꯨꯝ ꯋꯥꯔꯤ ꯁꯥꯟꯅ ꯂꯩꯔꯁꯤ ꯀꯩꯅꯣ
ꯌꯥꯏꯅꯦ ꯀꯔꯤꯒꯤꯅꯣ ꯕꯤꯇ꯭ꯔꯤ ꯂꯩꯇꯕꯒꯤ ꯂꯩꯇꯕꯁꯤꯒ
ꯌꯥꯗ꯭ꯔꯣ
ꯀꯣꯛꯀ ꯍꯥꯏꯔꯣ
ꯅꯣꯏ ꯃꯩꯁꯨ ꯅꯣꯡ ꯆꯨꯕꯗꯨ ꯃꯩꯁꯨ ꯃꯨꯠꯄ꯭ꯔꯥꯕ
ꯍꯣꯏ ꯍꯣꯏ
ꯃꯩ ꯃꯨꯠꯂꯦ
ꯃꯩ ꯂꯥꯛꯇꯦ
ꯑꯆꯥ
ꯉꯟꯅꯥ ꯂꯥꯛꯀꯅꯤꯗ ꯅꯨꯡꯗꯥꯡꯗꯣ ꯃꯩ ꯂꯥꯛꯀꯅꯤ
ꯑ ꯅꯣꯏ ꯑꯗꯨꯗꯤ ꯅꯣꯡꯁꯤ ꯌꯥꯝ ꯅꯣꯏꯗꯗꯤ ꯌꯥꯝ ꯇꯣꯏꯅ ꯆꯨꯕꯒꯤ ꯐꯤꯕꯝꯅꯤꯅꯤ
ꯎꯝꯝ ꯇꯕꯅꯦ ꯖꯨꯟ ꯍꯥꯎꯕꯗ ꯉꯥꯏ ꯑꯣꯏꯖꯨ ꯖꯨꯟ ꯗꯦꯠ ꯋꯥꯟꯗꯒꯤ ꯍꯥꯎꯔꯒ ꯑꯗꯨꯝ ꯆꯨꯕꯅꯦ ꯇꯟꯕꯨ ꯇꯂꯦ ꯑꯩꯈꯣꯏ
ꯑꯣ ꯑꯗꯨꯅꯦ ꯑꯩꯈꯣꯏꯒꯗꯤ ꯌꯥꯝ ꯈꯦꯠꯅꯔꯦ
ꯍꯔꯦ ꯎꯝ ꯎꯗꯤ ꯌꯥꯝ ꯆꯔꯅꯤ
ꯑꯝ ꯑꯗꯣ ꯌꯥꯝ ꯐꯕꯅꯦ ꯅꯣꯡ ꯌꯥꯝ ꯆꯨꯕ ꯖꯒꯥꯁꯦ
ꯎꯝ
ꯅꯣꯡ ꯌꯥꯝ ꯆꯨꯕ ꯖꯒꯥꯁꯦ ꯅꯨꯄꯤ ꯃꯁꯛ ꯐꯖ ꯐꯖ ꯌꯥꯝ ꯂꯩ ꯍꯥꯏꯕꯅꯤ ꯑꯗꯨꯅ ꯑꯩ ꯅꯪꯁꯨ ꯐꯖꯩꯗꯣ
ꯋꯔꯤꯗꯤ ꯄꯨꯕ ꯉꯃꯣꯏꯌꯦ
ꯑꯁꯦꯡꯕꯅꯦ ꯎ ꯂꯥꯏꯅ ꯍꯥꯏꯕꯅꯦ ꯑꯩꯅ ꯍꯥꯏꯕ ꯅꯠꯇꯦ
ꯑꯗꯨꯗꯤ ꯑꯃꯨꯛꯇꯥ ꯌꯦꯡꯄꯤꯌꯨꯅꯦ ꯎꯒꯅꯦ
ꯑꯗꯣ ꯍꯣꯔꯦꯟ ꯅꯨꯝꯗꯥꯡꯒꯤꯗꯤ
ꯎꯝ
ꯀꯩ ꯀꯩ ꯆꯥꯒꯗ ꯀꯩ ꯀꯩ ꯊꯣꯡ
ꯍꯣꯔꯦꯟ ꯅꯨꯡꯗꯥꯡꯒꯤ ꯍꯥꯏꯕ꯭ꯔꯥ ꯅꯪꯗꯣ ꯅꯟꯅ ꯇꯥꯗꯦ
ꯉꯥꯏꯈꫭꯀꯣ ꯇꯥꯔꯕ꯭ꯔꯥ
ꯎꯝ ꯇꯥꯏ
ꯇꯥꯏꯌꯦ
ꯍꯣꯏ ꯍꯣꯏ
ꯑꯣ ꯅꯪꯗꯣ
ꯍꫭꯏ
ꯅꯪ ꯅꯪ ꯑꯥ ꯃꯅꯤꯄꯨꯔ ꯊꯥꯗꯣꯛꯑꯒ ꯆꯠꯈꯤꯕꯗꯨꯗ ꯑꯩꯅ ꯍꯜꯂꯛꯑꯔꯣꯏꯗꯕ꯭ꯔꯅ ꯄꯥ ꯈꯠꯈ꯭ꯔꯕ ꯑꯩꯗ
ꯂꯥꯛꯑꯔꯣꯏꯗꯕ꯭ꯔꯥꯅ ꯑꯩ ꯑꯩꯅ ꯀꯤꯕꯁꯤꯗꯤ ꯑꯁ ꯆꯠꯈ꯭ꯔ ꯍꯜꯂꯛꯑꯔꯣꯏꯗꯕ꯭ꯔꯥ ꯊꯋꯥꯏ ꯋꯥꯕꯅꯤꯅꯦ ꯑꯩ
ꯑꯗꯣ ꯃꯊꯪ ꯆꯠꯄꯗꯗꯤ ꯑꯩꯁꯨ ꯍꯥꯏꯔꯝꯃꫭ ꯑꯩꯁꯨ ꯌꯥꯎꯒꯦ ꯌꯥꯔꯣꯏꯗ꯭ꯔꯣ
ꯎꯝ
ꯌꯥꯏ ꯌꯦ
ꯌꯥꯏ ꯌꯥꯝ ꯇꯁꯦ
ꯑꯦ ꯑꯩ ꯑꯩ ꯑꯩ ꯅꯣꯏꯗ ꯌꯦꯠꯂꯣꯏꯗ ꯑꯩ ꯑꯗꯨꯝ ꯇꯣꯉꯥꯟꯅ ꯑꯗꯨꯝ ꯐꯖꯅ ꯏꯁꯥꯒꯤ ꯑꯣꯏꯕ ꯀꯩꯅꯣꯗ ꯄꯨꯔ ꯂꯥꯛꯀꯦ
ꯑꯗꯨꯝ ꯇꯧꯔꯣ ꯑꯗꯨꯅ ꯁꯦꯚꯤꯡ ꯇꯧꯕ ꯍꯧꯔꫭꯀꯣ
ꯀꫭꯏꯕ ꯆꯠꯅꯤꯡꯉꯥꯏ
ꯑ
ꯅꯨꯡꯉꯥꯏꯅꯤ
ꯍꯧꯗꯤ ꯆꯣ ꯆꯥꯁ ꯀꯥꯗꯔꯤ ꯍꯥꯏꯒ ꯅꯪꯗꯣ
ꯑꯧ ꯆꯥꯛ ꯆꯗ꯭ꯔꯤ
ꯀꯩꯒꯤꯅꫭ ꯅꯣꯏ
ꯀꯔꯤ
ꯆꯥꯅꯤꯡꯗꯕꯒꯤꯔꯥ ꯅꯠꯇ꯭ꯔꯒ
ꯑꯩꯈꯣꯏꯗꯤ ꯑꯁ ꯆꯥꯛꯁꯦ ꯆꯥꯛ ꯆꯥꯗ꯭ꯔꯤꯗ ꯆꯥꯛꯇ ꯑꯗꯨꯝ ꯆꯥ ꯂꯩꯔꯗꯤ ꯄꯨꯟꯁꯤ ꯆꯨꯞꯄꯁꯦ ꯆꯔꯥ ꯍꯦꯟꯗꯣꯛꯑꯦ
ꯑꯗꯨꯃꯥꯏꯅ ꯇꯧꯒꯅꯨ
ꯑ ꯑꯗꯨ ꯑꯅꯧ ꯑꯅꯧꯕ ꯑꯦꯛꯁꯄꯔꯤꯌꯦꯟꯁ ꯍꯥꯥ ꯆꯥꯗ꯭ꯔꯁꯨ ꯑꯗꫭ ꯚꯥꯏ ꯒ ꯍꯣꯔꯦꯟ ꯑꯃꯨꯛ ꯇꯧꯔꯛꯀꯦ ꯆꯥꯛ ꯑꯃꯨꯛ ꯅꯪꯅ ꯍꯧꯖꯤꯛ ꯆꯥꯛ ꯍꯥꯏꯔꯛꯇ ꯆꯥꯛ ꯂꯥꯝꯃꯦꯕ
ꯎꯝ ꯐꯔꯦ ꯐꯖꯅ ꯆꯥꯔꫭꯀꫭ
ꯑꯣꯀꯦ ꯑꯣꯀꯦ
ꯍꫭꯔꯦꯟ ꯑꫭꯏꯅ ꯑꯥ ꯐꯥꯎꯅꯁꯦ
ꯎꯝ